ꯑꯩꯅ ꯐꯣꯏꯖꯦꯅꯟꯗ ꯃꯨꯠꯊꯠꯂꯨꯏꯕ꯭ꯔ
ꯎꯝ ꯅꯪ ꯀꯩꯅꯣ ꯏꯁꯀ꯭ꯔꯤꯟꯗꯣ ꯃꯨꯠꯊꯠꯂꯣ ꯑꯩꯁꯨ ꯏꯁꯀ꯭ꯔꯤꯟ ꯃꯨꯠꯊꯠꯂ ꯇꯧꯔꯤꯅꯦ
ꯑꯗꯨꯅꯦ ꯌꯥꯏ ꯃꯨꯊꯠꯂꯦ ꯌꯥꯔꯦ ꯑꯩꯅ ꯁꯣꯏꯕꯗꯒꯤꯅꯦ ꯃꯦꯠꯁꯜꯂꯣꯏꯕ
ꯎꯝ ꯑ ꯃꯥꯅ ꯎꯝ ꯍꯋꯥꯏ ꯊꯣꯡꯕ ꯆꯥꯏ ꯑꯗꯨꯁꯨ ꯉꯁꯥꯏ ꯑꯌꯨꯛ ꯉꯁꯥꯏ ꯑꯌꯨꯛ ꯄꯨꯂꯞ ꯊꯣꯡꯗꯣꯛꯄ
ꯑꯥ
ꯍꯋꯥꯏ ꯊꯣꯡꯕ
ꯍꯣꯏ ꯊꯃꯣꯏ ꯁꯥꯔꯖꯥꯔ ꯍꯥꯎꯕꯅꯦ ꯑꯥ ꯁꯥꯜꯂꯒ ꯁꯥꯗꯣꯏꯅꯦ ꯍꯥꯎꯕꯅꯦ ꯍꯥꯏꯕ
ꯍꯥꯏꯗꯤꯀꯣ ꯉꯁꯥꯏ ꯑꯌꯨꯛꯇꯣ ꯂꯛ ꯍꯥꯏꯗꯤ ꯑꯩꯗꯤ ꯅꯨꯡꯊꯤꯟꯗꯣ ꯇꯨꯏꯁꯟ ꯇꯧꯕꯅꯤꯅꯅꯦ ꯐꯨꯕꯗ ꯊꯦꯡꯉꯅꯤꯅꯅꯦ
ꯎꯝ
ꯑꯌꯨꯛ ꯑꯌꯨꯛꯇ ꯄꯨꯜꯂꯞ ꯊꯣꯡꯗꯣꯛꯑꯦꯕ
ꯅꯪ ꯑꯃꯗ ꯄꯥꯎ ꯍꯧꯥꯎꯅꯕ꯭ꯔꯥ
ꯐꯥꯎꯅꯗꯦ
ꯑꯁꯤꯒꯌꯥ
ꯎꯝ ꯑꯗꯨꯒ ꯉꯁꯤꯒ ꯍꯥꯏꯁꯦ ꯑ ꯉꯁꯤꯒ ꯍꯥꯏꯁꯦ ꯉꯁꯥꯏꯒꯤ ꯃꯦꯁꯦꯖꯄꯨꯗꯤ ꯁꯥꯟꯅꯔꯝꯃꯦ
ꯃꯥꯁꯨ ꯊꯕꯛ ꯊꯤꯕ ꯃꯥꯜꯦ
ꯍꯥ
ꯃꯥꯁꯨ ꯊꯕꯛ ꯑꯅꯧꯕ ꯀꯩꯀꯥ ꯈꯔ ꯊꯥꯖꯟꯅꯤ ꯍꯥꯏꯌꯦꯕꯀꯣ ꯑꯗꯒꯤ ꯊꯕꯛꯇꯣ ꯌꯦꯡꯉꯒꯗꯤ ꯌꯦꯡꯉꯅꯤ ꯈꯣꯠꯂꯅꯤ ꯍꯥꯏꯕ ꯍꯥꯏꯝꯕꯅꯤ
ꯑꯗꯣ ꯑꯩꯉꯣꯟꯗꯗꯤ ꯅꯣꯡꯃꯨꯛꯇ ꯍꯥꯏꯔꯛꯀꯦꯗꯣ ꯍꯒꯋꯥꯟꯗꯤꯦ
ꯍꯥꯏꯕꯗꯤ ꯑꯩꯅ ꯍꯪꯕꯒꯤ ꯑꯣꯏꯁꯕꯗ ꯍꯥꯏꯕꯅꯤ ꯋꯥꯔꯤꯗꯨ ꯂꯩꯇ꯭ꯔ ꯍꯥꯏꯗꯤ ꯀꯩꯅꯣ ꯇꯧꯕꯅꯤꯅ ꯑꯗꯨꯅ ꯑꯗꯨ ꯑꯗꯨꯅ ꯁꯨꯝ ꯄꯨꯣꯊꯣꯛꯁꯜꯂꯛꯑꯦꯅ
ꯎꯝ ꯑꯗꯣ ꯍꯥꯏꯕꯇꯦꯕ ꯑꯗꯨꯝ ꯍꯥꯏꯗꯤ ꯑ ꯑꯩꯗꯤ ꯑꯗꯨꯗꯨꯅ ꯑꯗꯨꯝ ꯍꯥꯏꯅ ꯑꯗꯨꯝ ꯍꯥꯏꯗꯤ ꯃꯗꯤ ꯑꯗꯨꯒꯨꯝꯕꯗꯣ ꯀꯩꯁꯨꯛꯇꯤ ꯍꯥꯏꯗꯕꯅꯦꯕ
ꯃꯤ ꯑꯃ ꯃꯤ ꯑꯃ ꯀꯥꯏ ꯃꯥꯟꯅꯔꯅꯤꯒꯦ
ꯎ ꯑꯗꯨ ꯃꯅꯗꯤ ꯀꯁ ꯃꯅ ꯍꯥꯏꯕ
ꯅꯁꯦ ꯑꯃ ꯑꯃꯒꯤ ꯋꯥ ꯅꯠꯇꯦ ꯏꯁꯥꯁꯦ ꯃꯤꯑꯣꯏꯗꯕ ꯁꯨꯡꯅꯤꯌꯥ ꯌꯥꯗꯦ
ꯑꯗꯨ ꯍꯥꯏꯗꯤ ꯁꯃꯥꯏꯅ ꯇꯧꯕꯅꯤꯅ ꯑꯩꯈꯣꯏꯅꯁꯨ ꯀꯩꯁꯨ ꯍꯪꯅꯤꯡꯗꯕꯗꯣ ꯈꯪꯕ꯭ꯔꯥ
ꯎꯝ
ꯑꯗ ꯍꯪꯉꯣ
ꯃꯥ ꯈꯔ ꯊꯥꯖꯂꯦ ꯍꯥꯏ ꯏꯟꯇꯔꯚꯤꯌꯨ ꯆꯠꯀꯅꯤ ꯍꯥꯏ ꯃꯥꯏ ꯀꯃꯔꯁꯀꯤ ꯑꯣꯏꯕ ꯄꯣꯠ ꯈꯔ ꯊꯥꯖꯤꯜꯂꯦ ꯍꯥꯏꯕꯀꯣ
ꯎꯝ ꯃꯥ ꯑꯗꯨ ꯃꯥꯒꯤꯗꯤ ꯑꯗꯨꯝ ꯍꯥꯏꯗꯤꯅꯦ ꯂꯣꯏꯃꯛ ꯑꯗꯨꯝ ꯀꯩꯅꯣ ꯇꯧꯅꯤꯕ ꯇꯧꯅꯤꯗꯤ ꯄꯣꯠꯇꯣ ꯑꯗꯨꯒꯨꯝꯕꯒꯤ ꯉꯥꯛꯇ ꯑꯣꯏꯔꯛꯄ ꯄꯣꯠꯅꯤꯅꯅꯦ ꯑꯩꯈꯣꯏꯒꯤꯗꯤ ꯀꯩꯁꯨ ꯌꯥꯎꯗꯕ
ꯈꯣꯡꯒꯦꯗ ꯒ꯭ꯌꯥ ꯇꯥꯗꯦ ꯅꯪ ꯅ ꯍꯧꯖꯤꯛ ꯑꯦꯛꯖꯥꯝ ꯊꯥꯏꯔꯤꯁꯦ ꯀꯩ ꯑꯦꯛꯖꯥꯝꯗꯣ ꯊꯥꯏꯔꯤꯁꯤꯅ ꯕꯦꯡꯒꯤꯡ ꯂꯥꯛ
ꯅꯠꯇꯦꯗ
ꯑꯗꯨ ꯑꯗꯨ ꯍꯥꯏꯕ ꯅꯗꯤ ꯃꯇꯝꯗꯤ ꯆꯔ ꯍꯧꯖꯤꯟꯈꯤꯅꯤ ꯍꯣꯠꯅꯕꯔ ꯍꯣꯔ ꯍꯣꯠꯅꯍꯧꯔꯣꯏ ꯍꯥꯏꯔꯒꯥꯟꯅ ꯍ ꯃꯈꯥ ꯇꯝꯊꯒꯦꯔꯥ ꯑꯗꯒꯤ ꯄꯩꯁꯥ ꯇꯥꯟꯒꯦꯔꯥ ꯑꯃ ꯇꯧ ꯑꯩꯁꯨꯅꯦ ꯂꯩꯍꯧꯔꯨꯁ ꯅꯪꯒ ꯑꯩꯒ ꯆꯍꯤ ꯃꯉꯥ ꯇꯔꯨꯛ ꯈꯛꯇꯅꯤ ꯈꯦꯠꯅꯔꯤꯁꯦ ꯅꯪ ꯆꯍꯤ ꯀꯌꯥ ꯁꯨꯔꯦꯕ
ꯇ꯭ꯋꯦꯟ ꯊ꯭ꯔꯤ
ꯇ꯭ꯋꯦꯟꯇꯤ ꯐꯣꯔꯅꯦ ꯌꯥꯝ ꯄꯥꯛꯛꯇ꯭ꯔꯔꯤꯗꯣ
ꯑꯦ ꯀꯣꯏꯅꯨ ꯍꯦ ꯇꯨꯅ ꯊꯤꯅꯦ
ꯅꯪ ꯅꯪ ꯇ꯭ꯋꯦꯟꯇꯤ ꯐꯣꯔ ꯀꯝꯄ꯭ꯂꯤꯠ ꯑꯣꯏꯈ꯭ꯔꯦ ꯑꯗꯨꯗꯥꯏꯅꯦ
ꯍꯗ꯭ꯔꯤ ꯍꯦ
ꯀꯩꯅ ꯏ ꯅ ꯀꯗ ꯄꯀꯦ
ꯇꯨꯗ
ꯁꯤ ꯀꯣꯏꯔꯅ
ꯑꯦ ꯑꯁꯦꯡꯕꯩꯅꯦ ꯀꯩꯅꯤꯅꯦ
ꯇꯨꯡ ꯀꯌꯥꯗ
ꯁꯇꯌꯝꯕꯔꯗꯥ
ꯐꯔ ꯀꯌꯥꯗ
ꯇ꯭ꯋꯦꯟꯇꯤ ꯐꯥꯏꯚ
ꯑ ꯑꯣ ꯑꯗꯨꯗꯤ ꯃꯃꯥꯡꯒꯤ ꯇ꯭ꯋꯦꯟꯇꯤ ꯇꯨ ꯊꯥꯎꯖꯟ ꯐꯥꯏꯚꯇ ꯆꯍꯤ ꯀꯨꯟ ꯀꯨꯟꯒ ꯍꯨꯝꯗꯣꯏꯁꯨ ꯭ꯔꯕ
ꯎꯝ
ꯍꯟꯗꯛ ꯀꯨꯟꯃꯔꯤ ꯁꯨꯗꯣꯏꯅꯦꯕ ꯅꯠꯇ꯭ꯔꯥ
ꯑꯥ
ꯑꯗꯨꯗ ꯅꯪꯒ ꯑꯩꯒ ꯍꯣꯏꯅꯦ ꯑꯩꯁꯨꯖꯨꯂꯥꯏꯗ ꯁꯨꯗꯣꯏꯅꯦꯕ ꯊꯥ ꯑꯃꯅꯤ ꯄꯥꯔꯨꯔꯅꯦ ꯇ꯭ꯋꯦꯟꯇꯤ ꯇ꯭ꯋꯦꯟꯇꯤ ꯑꯃ ꯑꯗꯨꯗꯤ ꯅꯠꯇꯦ ꯍꯟꯗꯛ ꯁꯨꯗꯣꯏꯅꯦꯕ ꯀꯨꯟꯊ꯭ꯔꯥ
ꯑ
ꯑꯗꯣ ꯑꯩꯈꯣꯏ ꯍꯧꯖꯤꯛ ꯀꯨꯟꯊ꯭ꯔꯥ ꯁꯛꯇꯤ ꯃꯥꯟꯗ꯭ꯅꯤ ꯀꯨꯟ ꯇꯔꯦꯠ ꯀꯨꯟꯅꯤꯄ ꯀꯥꯟꯗ ꯃꯥꯟꯕ꯭ꯔꯣ ꯀꯥꯏꯅꯗꯏ ꯅꯧ ꯍꯥꯏꯕꯅꯦ ꯑꯍꯟꯗꯤ ꯁꯨꯝ ꯑꯁꯦꯡꯕ ꯍꯥꯏꯔꯣ ꯍꯥꯏꯕ
ꯍꯣꯏ ꯃꯥꯟꯗꯌꯦ
ꯍꯥꯏꯗꯤ ꯑꯩꯈꯣꯏ ꯀꯨꯟꯇꯔꯦꯠ ꯀꯨꯟꯅꯤꯄꯥꯟ ꯂꯩꯩꯁꯥꯕꯤꯗ ꯍꯥꯏꯔꯒ ꯃꯦꯆꯣꯔ ꯑꯣꯏꯅꯕꯨꯗꯤ ꯎꯔꯕꯅꯦꯕ ꯍꯥꯏꯗꯤ ꯂꯩꯁꯥꯕꯤ ꯑꯃ ꯑꯉꯥꯡ ꯑꯃ ꯆꯐꯦꯠ ꯐꯦꯐꯦꯠ ꯂꯥꯎꯕꯗꯣ ꯑ ꯍꯧꯖꯤ ꯀꯩꯁꯨ ꯑꯣꯏ ꯐꯗ꯭ꯔꯕꯅꯦꯕ ꯁꯨꯏꯔꯕꯗ ꯅꯣꯏ ꯑꯩꯈꯣꯏꯒꯤ ꯅꯣꯏ ꯑꯩꯈꯣꯏ ꯌꯦꯡꯕꯗ ꯅꯣꯏ ꯑꯉꯥꯡ ꯑꯃ ꯑꯣꯏꯗ꯭ꯔꯥ
ꯎꯝ
ꯑꯗꯨꯃꯥꯏꯅꯗꯤ ꯀꯩꯁꯨ ꯑꯣꯏꯗ꯭ꯔꯕꯅꯦ ꯑꯩꯁꯨ ꯈꯪꯉꯦꯕ ꯑꯗꯨꯕꯨꯗꯤ
ꯎꯝ
ꯑꯪꯗ ꯑꯗꯨꯅ ꯁꯁꯨꯝ ꯑꯩ ꯈꯪꯍꯧꯗꯕꯅꯤ ꯍꯥꯏꯕ ꯑꯩꯅ ꯇꯧꯋꯤ ꯈꯜꯂꯒꯗꯤ ꯖꯔ ꯇꯧꯁꯟꯒꯔ ꯇꯔ ꯑꯩꯂꯒꯅ ꯅꯥꯀꯜ ꯑꯃꯗꯣ ꯑꯣꯏꯅ ꯍꯣꯠꯅꯔꯣ
ꯑꯁꯁꯗ ꯑꯁ
ꯁꯤ ꯌꯥꯏꯁꯦ ꯍꯥꯏꯁ ꯃꯊꯥ ꯇꯤꯟ ꯁꯥꯕꯅꯤꯀꯣ
ꯃꯥꯅꯦ ꯑꯗꯨꯅ ꯍꯥꯏꯁꯦ
ꯂꯥꯏꯛꯀꯤ ꯄꯔꯥꯒ ꯐꯥꯕꯗꯤ ꯃꯊꯥ ꯅꯠꯇꯦ ꯁꯤꯗꯤ ꯄꯨꯟꯁꯤ ꯃꯊꯥꯅꯤ ꯏꯕ ꯀꯦꯝ ꯈꯥꯎ ꯇꯅ
ꯑꯁ ꯄꯣꯛꯅ ꯑꯃꯝ ꯅꯥꯕꯅꯦ ꯑꯁꯦꯡꯕꯒꯤ
ꯉ ꯉꯍꯥꯟ ꯇ ꯑꯣꯏꯕꯅꯤ ꯂꯥꯏꯕ꯭ꯔꯦꯔꯤꯗ ꯑꯩꯈꯣꯏ ꯂꯥꯏꯔꯤꯛ ꯄꯥꯕ ꯆꯠꯃꯤꯟꯅꯔꯝꯕꯣꯗꯣ ꯍꯧꯖꯤꯛ ꯌꯦꯡꯉ ꯇ꯭ꯋꯦꯟꯇꯤ ꯊ꯭ꯔꯤ ꯇ꯭ꯋꯦꯟꯇꯤ ꯁꯤꯛꯁꯀ ꯂꯔꯛꯇꯣꯔꯦ ꯇ꯭ꯋꯦꯟꯇꯤ ꯁꯦꯚꯦꯟ ꯑꯃꯨꯛ ꯍꯧꯔꯛꯑꯅꯤ ꯑꯗꯨꯝ ꯐ꯭ꯔꯤ ꯃꯦ ꯑꯗꯨꯝ ꯇꯥꯗ
ꯅꯅꯦ ꯑꯗꯨ ꯃꯗꯤ ꯌꯥꯦ ꯇ ꯍꯥꯏ ꯇꯏ ꯅꯅ ꯀꯩ ꯆꯥꯡ ꯆꯥꯒꯦ
ꯏꯟꯖꯥꯡ ꯅꯦꯅ ꯀꯥꯡꯁꯣꯏ ꯑꯃ ꯊꯣꯡꯉꯦ ꯀꯥꯡꯈꯧ ꯑꯃ ꯉꯧꯈꯤ ꯍꯋꯥꯏꯖꯥꯔꯃꯦ ꯑꯩ ꯇꯂꯝꯝꯗꯪ ꯆꯥꯔꯦ ꯉꯔꯥꯡꯗꯨꯗ ꯑꯥꯛꯁ ꯆꯥꯁꯟꯕ ꯆꯥꯅꯤꯡꯗꯕꯗꯣ
ꯀꯥꯡꯈ ꯃꯨꯐꯨꯠꯂꯦ ꯀꯥꯡꯉꯠ ꯑꯃꯦꯠꯂꯦ
ꯑꯗꯨꯃꯥꯏꯅ ꯆꯥꯛ ꯏꯁꯤꯡ ꯑꯗꯨꯝ ꯑꯌꯨꯛ ꯄꯗ ꯊꯣꯡꯕꯁꯦ ꯑꯃꯨꯛ ꯑꯅꯤꯔ ꯊꯣꯡ ꯑꯍꯥꯟꯕ ꯁꯨꯝ ꯊꯣꯡꯕꯗꯤ ꯋꯥꯕꯅꯦ ꯁꯨꯝ ꯊꯣꯡꯕ ꯑꯗꯨ ꯍꯩꯅꯔꯛꯄꯅꯤꯗ
ꯎꯝ
ꯑꯍꯥꯟꯕ ꯁꯨꯝ ꯂꯦꯞꯄꯒ ꯁꯨꯝ ꯊꯣꯡꯉ ꯐ ꯊꯉꯗ ꯋꯥꯕ ꯅꯦꯕ ꯊꯕꯛ ꯑ ꯇꯣꯧꯕꯗ ꯆꯠꯄꯒꯤꯀꯣ ꯁꯨꯝ ꯊꯣꯡꯁꯂꯖꯅꯔ ꯀꯣꯅꯦ ꯑꯃ ꯀꯩ ꯁꯨꯝ ꯈꯔꯥꯛ ꯇꯅꯦ ꯃꯧ ꯋꯥꯔꯤꯁꯤꯡꯅꯣꯏ ꯇꯧꯔꯤꯤ ꯅꯠꯇ꯭ꯔꯥꯅꯦ
ꯎꯝ
ꯑꯆꯥ ꯆꯦꯜꯜꯂꯤꯅꯤ
ꯍꯈꯣꯏ ꯏꯁꯤꯡ ꯇꯥꯗꯕ ꯀꯨꯏꯔꯦꯕ ꯏꯁꯤꯡ ꯑꯝꯇ ꯌꯥꯍꯧꯗ꯭ꯔꯕ ꯍꯌꯦꯡꯁ ꯃꯊꯥꯏ ꯃꯁꯥꯏ ꯇꯜꯂꯤ ꯏꯁꯤꯡ ꯂꯩꯇ꯭ꯔꯗꯤꯅꯦ ꯍꯧꯒꯠꯅꯤꯡꯗꯦ ꯑ ꯆꯥꯃꯡꯈꯩ ꯂꯤꯇꯔ ꯆꯥꯝꯃꯉꯥꯗ ꯆꯥꯝꯃꯡꯈꯩꯔ ꯑꯗꯨꯝ ꯑꯣꯏꯕꯅꯦ ꯂꯤꯁꯤꯡ ꯑꯃꯗ ꯆꯅꯤ ꯌꯥꯡꯈꯩꯔꯛ
ꯂꯤꯁꯤꯡ ꯑꯃꯗ
ꯆꯟꯌꯥꯡꯈꯩ
ꯑꯣ ꯑꯗꯨꯗꯤ ꯑꯗꯨꯗꯤ ꯈꯔ ꯑꯍꯨꯝ ꯑꯩꯈꯣꯏ ꯁꯥꯏꯅꯇꯦ ꯂꯤꯁꯤꯡ ꯑꯃꯗ ꯂꯨꯄꯥ ꯆꯍꯨꯝ
ꯎꯝ ꯑ ꯆ ꯆꯉꯗ ꯆꯃꯡꯈꯌꯥ
ꯆꯥꯝꯃꯉꯥꯗ ꯑꯠꯇꯦ ꯏꯁꯤꯡ ꯂꯤꯆꯪ ꯑꯃꯗ ꯂꯨꯄꯥ ꯆꯍꯨꯝ
ꯆꯪꯉꯗꯗꯤ
ꯆꯥꯝꯃꯉꯥꯗꯤ ꯂꯧꯧꯗ꯭ꯔꯦ ꯀꯩꯁꯨꯕꯦꯝꯃ ꯍꯧꯖꯤꯛ ꯃꯇꯝꯁꯦ
ꯑꯗꯣ ꯑꯩꯈꯣꯏꯒꯤꯗꯤ ꯍꯥꯏꯗꯤ ꯆꯥꯝꯃꯉꯥꯒꯨꯝꯕꯁꯦ ꯂꯧꯋꯦ ꯆꯥꯝꯃꯉꯥꯒꯨꯝꯕ ꯂꯧꯋꯗꯤ ꯑꯩꯈꯣꯏ ꯇꯣꯇꯤ ꯇꯥꯕꯒꯤ ꯀ ꯍꯥꯏꯗꯤ ꯃꯄꯥꯟꯒꯤꯗꯤ ꯂꯣꯏꯅꯃꯛ ꯊꯝꯅꯔꯒ ꯃꯅꯨꯡꯒꯤꯗꯣ
ꯎ
ꯆꯥꯛꯈꯨꯝ ꯃꯅꯨꯡꯒꯤ ꯈꯤꯇꯪꯅꯦ ꯑꯣꯜꯍꯧꯔꯤꯁꯦ
ꯑꯩꯈꯣꯏꯅ ꯑꯃꯨꯛ ꯀꯩꯅꯣ ꯇꯧꯕꯩꯅꯦ ꯑꯃ ꯌꯥꯏꯗꯣ ꯑꯩꯈꯣꯏꯗꯗꯤ ꯑꯩꯈꯣꯏꯗꯁꯨꯒꯨꯝ ꯌꯥꯗꯦꯅ
ꯃꯥꯅꯦ
ꯑꯩꯈꯣꯏ ꯃꯤ ꯈꯨꯌꯥ ꯑꯃꯁꯤꯗ ꯀꯅꯥꯅ ꯂꯧꯍꯧꯗꯣꯏꯅꯣ
ꯂ ꯑꯩꯈꯣꯏꯒꯤ ꯀꯩꯅꯣꯁꯨ ꯑꯩꯈꯣꯏ ꯃꯌꯥꯝꯍꯁꯨꯀꯣ ꯏꯁꯤꯡ ꯆꯤ ꯑꯃꯅꯤꯅꯤ ꯖꯣꯔꯣ ꯖꯣꯔꯣ ꯃꯤ ꯌꯥꯝ ꯌꯥꯝꯕꯒꯤ ꯑꯗꯨꯁꯨ ꯃꯤ ꯆꯥꯎꯕ ꯉꯥꯛꯇꯁꯨ ꯑꯣꯏꯔꯦꯀꯣ ꯑꯗꯨꯒꯤ
ꯑ
ꯏꯁꯥꯁꯦ ꯑꯃ ꯍꯨꯛ ꯃꯥꯥꯡꯅ ꯀꯥꯡꯉꯕ ꯏꯁꯥꯁꯦ ꯄꯪꯍꯥ ꯊꯥꯀꯠꯆꯕ ꯇꯧ ꯂꯩꯔꯤꯝꯅꯤ
ꯃ ꯍꯨꯃꯥꯡ ꯀꯥꯡꯉꯒ ꯑꯣꯝ ꯆꯥꯞꯅꯔꯒ ꯃꯊꯣꯡ ꯃꯥꯡꯍꯟꯗꯗꯣꯕ꯭ꯔꯥ
ꯎꯝ
ꯈꯪ꯭ꯔꯥ
ꯍ ꯏꯈꯪ ꯄꯣꯔꯥ ꯍꯥꯀꯥ ꯆꯕꯗꯣ
ꯑ ꯑꯗꯨꯗꯒꯤ ꯈꯤꯇꯪꯒ ꯁꯣꯏꯔꯛꯄꯗꯣ ꯄꯪꯁꯥꯎ ꯁꯥꯎꯅꯤꯡꯕꯗꯣ ꯁꯥꯔꯛꯄꯒꯤ
ꯎꯝ
ꯏꯍꯧ ꯂꯥꯡꯅꯤꯡꯕ ꯑꯗꯨꯝ ꯇꯧꯋꯦꯕ ꯏꯁꯥꯁꯦ ꯉꯁꯥꯏꯗꯒꯤ ꯍꯥꯀꯠꯆꯕꯗ ꯑꯗꯨꯝ ꯍꯥꯀꯠꯆꯔ ꯂꯩꯔꯦ ꯍꯥꯏꯕ
ꯑꯗꯣ ꯍꯥꯀꯠꯆꯕꯁꯦ ꯆꯨꯝꯅꯒꯤ ꯍꯥꯀꯠꯆꯕ ꯑꯃ ꯄꯣꯛꯇꯕꯅꯦꯕ ꯃ ꯃꯔꯤ ꯃꯔꯤ ꯃꯔꯤ ꯃꯔꯤ ꯃꯔꯤ ꯍꯀ ꯆꯕꯅ ꯍꯥꯏꯕ
ꯍꯣꯏ ꯍꯣꯏ ꯑꯃꯗ ꯑꯃꯨꯛ ꯍꯣꯠ ꯑꯃꯗ ꯑꯃꯨꯛ ꯍꯣꯠꯇ ꯍꯣꯠꯅꯤꯡꯉꯦꯕ ꯄꯥꯀꯠ ꯁꯥꯕ ꯌꯥꯅꯤ
ꯑꯩꯗꯤ ꯍꯥꯀꯠꯆꯔꯛꯒ ꯑꯗꯩ ꯍꯥꯀꯠꯆꯕꯗꯨꯅꯅꯦ ꯁꯟꯗꯣꯛꯑꯒꯅꯦ ꯃꯔꯤ ꯃꯔꯤ ꯍꯥꯀꯠꯆꯕꯅꯦ ꯍꯥꯏꯕ ꯉ ꯍꯥꯀꯠꯆꯔꯛꯑꯒ ꯐꯈꯤꯕ ꯅꯠꯇꯕ
ꯑ ꯑꯃꯨꯛ ꯑꯃꯨꯛ ꯑꯃꯗ ꯑꯃꯨꯛ ꯑꯃꯗ ꯑꯃꯨꯛ ꯈ ꯂꯥꯛꯛꯄꯗꯣ
ꯎꯝ ꯍꯣꯣꯏ ꯍꯀꯥꯁ ꯆꯚꯕꯗ
ꯁꯨꯃꯥꯏꯅ ꯇꯧ ꯍꯥꯏꯕ ꯑꯃ ꯒ꯭ꯌꯥꯟ ꯇꯧ ꯅꯤꯡꯊꯝꯊꯥ ꯌꯧꯔꯒꯅ ꯑꯃꯨꯛ ꯀꯩꯗꯧꯅꯤ ꯈꯪꯕ꯭ꯔꯥ ꯅꯤꯡꯊꯝꯊꯥꯔꯅꯅꯦ ꯑ ꯀꯩꯅꯣ ꯑꯝ ꯇꯧꯔꯛꯑꯅꯤ ꯑ ꯏꯪꯕꯒꯤ ꯑꯃ ꯑꯦꯂꯔꯖꯤ ꯇꯧꯕꯗꯕ꯭ꯔꯥ
ꯑꯗꯥꯏ ꯇꯥꯎꯗ ꯍꯥꯏꯥꯏꯗꯤꯦ
ꯇꯧꯋꯦ ꯑꯗꯨꯗꯒꯤ ꯃꯥꯏ ꯃꯦꯆꯤꯟꯅ ꯊꯧꯔꯣꯏ ꯀꯞ ꯌꯥꯝ ꯊꯤꯅ ꯇꯧꯕ
ꯅ ꯃꯥ ꯇꯣꯃꯒꯕ
ꯇꯗ ꯄꯣꯇꯥꯑ
ꯍꯔ ꯍꯥꯎꯕꯉꯁꯦ
ꯎꯝ
ꯅꯪꯗꯤ ꯌꯥꯎꯕꯤꯗ꯭ꯔꯕ
ꯌꯥꯎꯍꯦ ꯏꯁꯩ ꯅꯆꯥꯨ ꯍꯥꯟꯅꯗ ꯌꯥꯎꯋꯦ ꯇꯥꯏꯕꯈꯤꯪ ꯉ ꯄꯥꯏꯕ
ꯅꯣꯏ ꯋꯥꯠꯇꯦꯅꯤ ꯊꯪ ꯁꯥꯏꯖꯒꯦ ꯑꯠꯇꯣ ꯁꯥꯎ ꯍꯥꯏꯣ
ꯏꯁꯁꯀꯔꯅꯥ ꯁꯥꯕꯕꯤꯗꯧꯔꯔꯤꯒ
ꯑꯗꯨ ꯅꯣꯏ ꯑꯗꯨꯗꯥꯗꯒꯤ ꯕꯦꯁꯣꯟꯗꯨ ꯂꯣꯏ ꯃꯥꯟꯅꯗꯕ꯭ꯔꯥ ꯑꯩꯈꯣꯏꯁꯦ ꯕꯦꯁꯣꯟꯁꯦ ꯍꯥꯎꯗꯤ ꯍꯥꯎꯕꯅꯦ ꯀꯁꯤ ꯃꯤꯅꯤ ꯁꯥꯏ ꯎꯝ ꯅꯣꯏ ꯑꯗꯨꯗꯥꯏꯒꯤꯗ ꯀꯥꯏꯗꯣꯏ ꯁꯣꯂꯣ ꯅꯪꯒꯦ ꯃꯌꯥꯝꯗꯣ
ꯑ ꯑꯩꯈꯣꯏ ꯑꯗꯣ ꯍꯥꯏꯗꯤ ꯑꯇꯣꯞꯄ ꯁꯥꯟꯅꯩ ꯃꯌꯥꯝꯗꯨꯅ ꯆꯨꯝꯃꯤꯟꯅꯒꯦ ꯑꯗꯨꯝ ꯕꯦꯛ ꯕꯦꯛ ꯂꯥꯛꯄ ꯕꯦꯁꯣꯔꯗꯨꯅꯤꯗꯅ
ꯑꯝ
ꯑꯗꯒꯤ ꯑꯩꯈꯣꯏꯅ ꯑꯇꯣꯞꯄ ꯃꯤ ꯅꯨꯄꯥ ꯑꯃꯝꯗꯒꯤꯩ ꯂꯧꯔꯝꯃꯦꯕꯀꯣ
ꯎꯝ
ꯃꯃꯥꯏꯗꯨꯁꯨ ꯕꯦꯁꯣꯟꯗꯣ ꯀꯩꯁꯨ ꯇꯧꯗꯦꯕ ꯑꯗꯨꯝ ꯍꯥꯎꯋꯦꯕ
ꯎꯝ
ꯑꯗꯨꯝ ꯃꯥꯅ ꯑꯃꯨꯛ ꯄꯩꯁꯥꯗꯣ ꯈꯔ ꯍꯣꯡꯉꯦꯕ ꯑꯃ ꯀꯩꯅꯣꯅ ꯈꯔ ꯑꯣ ꯑꯗꯨꯒꯤꯗꯨꯅ ꯈꯔ ꯇꯥꯡꯕ ꯈꯪꯗꯦꯕ
ꯍꯧꯖꯤꯛ ꯍꯧꯖꯤꯛ ꯍꯧꯖꯤꯛ ꯍꯧꯖꯤꯛ ꯀꯔꯣꯝꯗꯒꯤ ꯁꯥꯔꯒꯦ
ꯍꯧꯖꯤꯛꯀꯤ ꯅꯠꯇꯕ ꯍꯧꯖꯤꯛ ꯍꯧꯖꯤꯛꯁꯦ ꯑꯗꯨꯗꯒꯤ ꯂꯧꯔꯝꯅꯤ ꯀꯩꯅꯣ ꯑꯗꯨꯏ ꯂꯧꯕ꯭ꯔꯥ ꯈꯪꯗꯦ ꯀꯀꯥ ꯀꯥꯔ
ꯑꯣ ꯑꯩ ꯎꯏꯔꯦ ꯊꯝꯃꯒꯦ ꯇꯨꯝꯃꯒꯦꯀꯣ
ꯍꯣꯏ ꯍꯣꯏ ꯍꯣꯏ ꯇꯨꯝꯃꯨ ꯇꯨꯝꯃꯨ ꯑꯩ ꯊꯝꯃ ꯇꯨꯝꯃꯗꯕꯅꯤ ꯊꯝꯃꯣ ꯊꯝꯃꯣ